ꯍꯜꯂꯣ
ꯑꯣ ꯇꯥꯕ꯭ꯔꯣ
ꯇꯥꯏ ꯀꯩꯗꯧꯔꯤꯅꯣ
ꯌꯦꯛ ꯅꯪꯗꯤ
ꯑꯩꯖꯨ ꯍꯤꯞꯄꯦ
ꯑꯣ
ꯀꯩꯗꯧꯔꯤꯅꯣ ꯊꯤꯞꯄꯤ ꯍꯥꯏꯕ꯭ꯔꯣ ꯅꯃꯗꯤ
ꯑꯩ ꯌꯨꯝꯗ ꯂꯥꯏꯇꯤꯌꯦ
ꯀꯔꯤꯅꯣ
ꯑ ꯃꯊꯛꯇ
ꯑꯩ ꯆꯠ ꯆꯠꯄ ꯃꯐꯝꯗꯣ ꯃꯅꯥꯛ ꯃꯅꯥꯛ ꯆꯠꯄ ꯃꯐꯝꯗꯣ ꯎꯝ ꯗꯨꯔ ꯂꯩꯌ‌ꯦ
ꯍ ꯅꯨꯡꯉꯥꯏꯈꯔꯥꯅꯤ ꯃꯤ ꯃꯆꯥꯗꯤ ꯍꯥ
ꯅꯨꯡꯉꯥꯏꯇꯦ ꯁꯥꯗ꯭ꯔꯣ
ꯁꯥꯏꯌ‌ꯦ ꯌꯥꯝ ꯁꯥꯏꯌꯦ
ꯃꯩꯁꯨ ꯂꯥꯛꯀꯦ ꯁꯥꯕꯁꯨ ꯌꯥꯝ ꯁꯥꯌ‌ꯦ ꯑꯁ
ꯃꯥꯏꯁꯨ ꯂꯥꯛꯇꯦ ꯌꯥꯝ ꯋꯥꯏ ꯉꯁꯤꯗꯣꯀꯣ
ꯑꯥ ꯑꯗꯨꯅ ꯊꯃꯤ ꯑ ꯃꯤ ꯀꯅꯥ ꯀꯅꯥ ꯆꯠꯂꯨꯏꯅꯣ ꯅꯪꯗꯤ
ꯏꯃꯥꯅꯦ ꯑꯩꯅꯦ ꯏꯅꯥꯎꯅꯨꯄꯥꯅ‌ꯦ
ꯑꯣ
ꯏꯝꯐꯥꯜ ꯅꯨꯄꯤꯅꯦ
ꯑꯣ ꯅꯨꯡꯉꯥꯏꯅ
ꯎꯝ
ꯅꯨꯡꯁꯥ ꯁꯥꯔꯝꯅꯤ ꯉꯁꯤ
ꯍꯣꯏ ꯌꯥꯝ ꯁꯥꯏꯌꯦ
ꯎꯝ ꯑꯩꯈꯣꯏ ꯑꯩꯈꯣꯏꯗꯁꯨ ꯂꯩꯕ ꯅꯨꯡꯉꯥꯏꯇꯦ ꯎꯝ ꯑꯃꯗꯣ ꯏꯅꯥꯎꯄꯥꯗꯣ
ꯇꯧꯕ
ꯑꯗꯦ ꯃꯥꯒꯤ ꯆꯣꯔꯨ ꯌꯥꯝ ꯃꯥꯒꯤ ꯀꯝꯄ꯭ꯂꯦꯟꯗꯨꯗ ꯂꯣꯏ ꯃꯥꯡꯈ꯭ꯔꯦ
ꯌꯥꯝ ꯃꯨꯔ ꯂꯥꯠꯄꯅꯦ
ꯍ‌ꯣꯏ ꯎꯝ
ꯉꯃꯨ ꯀꯩ ꯃꯊꯦꯜ ꯆꯔꯒꯦ ꯅꯪꯗꯤ
ꯑꯩ ꯆꯥꯛ ꯆꯥꯗ꯭ꯔꯤꯌꯦ ꯏꯅꯥꯎꯅꯨꯄꯥꯗꯣ
ꯎꯝ
ꯀꯔꯤꯔꯥ ꯑ ꯃꯥꯗ‌ꯣ ꯑ ꯎꯝ ꯃꯅꯥꯎꯅꯨꯄꯥ ꯑꯃꯒ ꯂꯩꯕꯗꯣ
ꯎꯝ
ꯖꯟ ꯂꯩꯕ꯭ꯔꯥ
ꯑꯌꯨꯛ ꯑꯩꯛꯀꯤꯗꯤ ꯎꯒꯦ ꯑꯗꯨ ꯅꯣꯡꯊꯤꯜꯗꯗꯤ ꯃꯥ ꯑꯃꯅ ꯏꯔꯨ ꯏꯔꯨꯔꯒ ꯂꯩꯌꯦ ꯑꯃꯅ ꯀꯣꯏꯕ ꯆꯠ ꯒꯤꯔꯣ ꯈꯪꯗꯦ ꯑꯗꯣ ꯑ ꯀꯩ ꯍꯥꯏꯗꯔꯥ ꯑꯃ ꯂꯩꯗꯅ ꯌꯨꯝ ꯑꯃ ꯂꯩꯗꯅ
ꯑꯥ
ꯎꯝ ꯑꯗꯣ ꯁꯋꯥꯏꯗ ꯃꯥ ꯂꯥꯛꯑꯒ
ꯑ ꯑꯄꯩꯗ‌ꯣ ꯁꯥꯎꯔꯒ ꯂꯩꯕ꯭ꯔ‌ꯣ
ꯍꯝ ꯁꯥꯎꯗ‌ꯦꯗ
ꯑꯣ
ꯁꯥꯎꯕꯨꯗꯤ ꯁꯥꯎꯗꯦ ꯑꯁ ꯑꯃꯗꯣ ꯑꯃꯥꯈꯛ ꯂꯩꯕꯗ‌ꯣ
ꯍꯣꯏ
ꯌꯥꯝ ꯍꯩꯅꯗꯦ ꯍꯥꯏꯗꯤ ꯑꯩ ꯎꯝ ꯉꯔꯥꯡꯗꯣ ꯑꯩ ꯑ‌ꯣ ꯇꯜꯂꯦꯕ ꯑꯩ ꯆꯠ ꯑꯗꯨꯒ ꯑꯩ ꯑꯃꯨꯛ ꯍꯜꯂꯛꯑꯀꯥꯟꯗ ꯃꯥꯁꯦ ꯀꯥꯏ ꯀꯥꯏꯗ ꯆꯠꯄꯅꯣꯅ ꯃꯥꯅ ꯍꯡ ꯑꯩꯪꯉꯣꯟꯗ ꯍꯥꯡꯕ ꯋꯥꯅꯤꯗ
ꯑꯥ
ꯑꯩ ꯀꯩꯁꯨ ꯈꯨꯝꯗꯦ ꯇꯨꯃꯤꯟꯅ ꯑꯩꯒꯤ ꯀꯥꯗ ꯆꯪꯉꯦ
ꯑꯥ
ꯏꯟꯁꯤꯟꯕꯤꯒꯤ ꯇꯥꯏꯞꯇ
ꯀꯩꯔ ꯑꯗꯨ ꯍꯥꯏꯔꯒ ꯑꯩ ꯑꯉꯥꯡ ꯅꯨꯄꯥ ꯂꯥꯏꯔꯤꯛ ꯇꯝꯕꯗꯣ
ꯎꯝ ꯑꯣ ꯍꯣ ꯑꯣ ꯑꯗꯨꯗꯣ ꯑꯗꯣ ꯍꯣꯏ ꯃꯃꯥꯁꯨ ꯃꯃꯥꯁꯨ ꯃꯣꯏ ꯃꯃꯥꯁꯨ ꯂꯥꯛꯈ꯭ꯔꯦ
ꯑꯣ ꯑꯩ ꯐꯣꯟ ꯇꯧꯕ ꯐꯪꯗꯕ
ꯑꯣ ꯑꯗ‌ꯣ ꯍꯧꯖꯤꯛꯁꯨ ꯀꯣ ꯐꯣꯟꯗ‌ꯣ ꯆꯠꯇ꯭ꯔ ꯇꯠꯇꯕ꯭ꯔꯣ ꯍꯥꯏꯁꯦ
ꯈꯪꯗꯦ ꯅꯪꯅ ꯑꯩ ꯍꯥꯏꯕꯤꯌꯨ ꯍꯥꯏꯕꯗꯣ ꯍꯥꯏꯗ꯭ꯔꯣ
ꯑꯩ ꯍꯣꯏ ꯑꯩ ꯍꯥꯏꯗ꯭ꯔꯤ ꯑꯩ ꯀꯥꯎꯕꯨ ꯀꯥꯎꯋꯦ ꯑꯗꯣ ꯑꯩ ꯎꯝ ꯊꯦꯡꯕꯨꯗꯤ ꯊꯦꯡꯅꯗ‌ꯦꯕ ꯃꯥꯗꯣ ꯑꯗꯣ ꯅꯪ ꯉꯔꯥꯡ ꯑꯍꯤꯡꯗꯨꯗꯩ ꯑ ꯐꯣꯟ ꯆꯥꯔꯖ ꯇꯧꯔꯦꯒꯤ ꯂꯥꯛꯑꯦ ꯃꯥꯗꯣ
ꯎꯝ ꯑꯗꯣ ꯃꯃꯥꯗꯣ ꯍꯟꯈ꯭ꯔꯕꯣ
ꯎꯝ ꯍꯟꯗ꯭ꯔꯦ ꯑ ꯎꯝ ꯃꯆ‌ꯦꯗꯣ
ꯑꯣ ꯃꯆ‌ꯦ ꯂꯥꯛꯇ꯭ꯔꯤꯕꯣ
ꯑꯧ ꯃꯆꯦ ꯂꯥꯛꯇ꯭ꯔꯤꯐꯥꯎ ꯂꯩꯔꯝꯗꯧ ꯃꯥꯜꯂꯦ
ꯑꯣ ꯑꯩꯗꯣ ꯄꯩꯁꯥ
ꯎꯝ ꯑꯩ ꯍꯌꯦꯡ ꯑꯃꯨꯛ ꯌꯨꯝꯗ ꯂꯩꯔꯀꯥꯟꯗ ꯑꯩ ꯍꯥꯏꯕꯤꯒꯦ
ꯍꯥꯏꯕꯤꯌꯨꯅꯨꯀꯣ ꯑꯩꯅ ꯐꯣꯟ ꯑꯗꯨ ꯍꯥꯏꯌꯣ ꯑꯄꯤꯗꯣ ꯑꯄꯤꯅ ꯐꯣꯟ ꯇꯧꯔꯒ ꯐꯣꯟꯗ ꯄ ꯌꯥꯗ ꯍꯥꯏ ꯍꯥꯏ ꯑꯣ
ꯍꯣꯏꯣꯏ ꯍꯣꯏ ꯍꯣꯏ ꯍꯥꯏꯕꯤꯒꯦ
ꯏꯕꯣꯛꯈꯣꯏꯗꯣ ꯑꯗꯨꯗ ꯄꯤꯅꯤꯡꯕ ꯑꯩꯗꯣ
ꯑꯣ ꯂꯣꯏꯕꯤꯗꯣ ꯑꯍꯨꯝ ꯑꯍꯨꯝ ꯎꯕꯒꯨꯝ ꯇꯧꯋꯦꯗ ꯑꯩꯗꯤ
ꯎꯝ
ꯑꯁ ꯏꯁꯤꯡꯒꯤ ꯃꯔꯝꯗ ꯃꯊꯥ ꯁꯥꯏꯑꯦ ꯑꯩꯁ ꯌꯥꯝ ꯅꯨꯡꯉꯥꯏꯇꯦ
ꯏꯤꯡ ꯂꯩꯇ꯭ꯔꯣ
ꯂꯩꯇꯤꯌꯦ ꯑꯩꯈꯣꯏ ꯂꯥꯛꯇ꯭ꯔꯤꯉꯩꯗꯗꯤ ꯄ ꯑꯅꯤꯗꯨ ꯑ ꯐꯖꯅꯗꯤ ꯇꯥꯏ ꯍꯥꯏꯌꯦ ꯑꯗꯣ ꯈꯪꯗ꯭ꯔꯦ
ꯑꯩꯈꯣꯏ ꯎ ꯔꯨꯝꯗꯣ ꯌꯥꯝ ꯃꯣꯠꯂꯒ ꯂꯩꯕ
ꯎꯝ ꯃꯣꯠꯇꯦꯗ
ꯋꯥꯈꯠꯅ ꯐꯖꯅ ꯂꯩꯔꯝꯃꯦ ꯅꯨꯡꯉꯥꯏꯅ ꯂꯩꯊꯣꯛꯑꯣ ꯅꯪꯗꯤ ꯆꯠ
ꯍꯥ ꯑꯩꯁꯨ ꯂꯥꯛꯀꯗꯧꯋꯦ ꯀꯨꯏꯕꯒꯤ
ꯑꯦ ꯊꯣꯛꯂꯒ ꯂꯥꯛꯑꯣ
ꯎꯝ ꯂꯥꯛꯀꯅꯤꯥ ꯂꯥꯛꯀꯅꯤ
ꯅꯪꯅ ꯄꯨꯔꯛꯑꯣ ꯍꯥꯏꯕꯗꯣ
ꯑꯃ
ꯅꯪꯅ ꯄꯨꯔꯛꯑꯣ ꯍꯥꯏꯕꯗꯣ ꯄꯨꯔꯛꯑꯦ
ꯑꯣ ꯅꯃꯥꯁꯨ ꯍꯥꯏꯌꯦ ꯑꯗꯨꯒ ꯑꯩꯈꯣꯏꯒꯤꯗꯣ ꯍꯩ ꯆꯥꯕꯗꯣ ꯊꯥꯔꯛꯑꯣ ꯍꯥꯏꯌꯦꯦ ꯑꯩ ꯊꯔꯛꯀꯦ ꯑꯗꯨꯏ ꯃꯆꯥ ꯃꯆꯥꯅꯤ ꯌꯥꯝ
ꯂꯣꯏꯔꯁꯨ ꯌꯥꯏ ꯍꯥꯏꯅꯤ ꯃꯁꯤ ꯊꯤꯕꯨꯗꯤ ꯊꯤꯌꯦꯦꯀ ꯑꯗꯣ
ꯈꯣꯏ ꯋꯥ ꯂꯩ ꯂꯤꯁꯤ
ꯎꯝ ꯐ꯭ꯔꯦꯟꯁ ꯐꯪꯗꯕꯒꯤ
ꯍꯌꯦꯡ ꯌꯥꯔꯗꯤ ꯊꯥꯔꯛꯀꯦ ꯃꯤ ꯂꯩꯔꯗꯤꯀꯣ
ꯍꯣꯏ ꯊꯥ ꯃꯇꯝ ꯆꯥ ꯆꯥꯕ ꯃꯇꯝꯗ ꯑꯗꯨꯝ ꯊꯥꯔꯛ ꯑꯣꯗꯥ
ꯇꯥꯕ꯭ꯔ
ꯑꯧ ꯇꯥꯏꯌꯦ
ꯇꯜꯂꯦꯒ
ꯑ ꯃꯩ ꯂꯥꯛꯇꯄꯁꯦ ꯌꯥꯝ ꯅꯨꯡꯉꯥꯏꯇꯦ
ꯑꯣ
ꯑꯁ ꯑꯩ ꯅꯉꯣꯟꯗ ꯋꯥꯔꯤ ꯑꯃ ꯂꯤꯅꯤꯡꯉꯦ ꯊꯨꯅ ꯂꯥꯛꯑꯣ
ꯇꯥꯅꯤꯡꯉꯤꯕ ꯑꯩꯁꯨ
ꯃꯥ ꯃꯥꯒꯤ ꯃꯔꯝꯗꯨꯅꯤꯗ
ꯑꯥꯏꯅꯤꯕꯤ ꯇ ꯄꯨ ꯄꯥꯎ ꯍꯥꯎꯅ
ꯄꯥꯎꯕꯨꯗꯤ ꯐꯥꯎꯅꯥꯏꯌꯦꯕ ꯑꯗꯨꯕꯨ ꯎ ꯍꯥꯟꯗꯕꯒ ꯑꯁ ꯑꯗꯦ ꯑꯟꯟ ꯐꯥꯈ꯭ꯔꯦꯗ ꯊꯣꯟꯅꯕ
ꯑ
ꯑꯗꯨꯗ ꯃꯥꯁꯦ ꯊꯛꯨ ꯆꯥꯎꯔꯒ ꯂꯩꯔꯝꯃꯤꯍ
ꯀꯗꯧꯕꯒꯤ ꯃꯥꯥ ꯅꯊꯔꯄ
ꯍꯥ ꯅꯪꯒꯤ ꯈꯣꯟꯖꯦꯜ ꯇꯥꯗꯌꯦ
ꯃꯥꯅ ꯐꯔꯛꯄ꯭ꯔ ꯑꯣ
ꯍꯣꯏ ꯃꯥꯅ
ꯎꯝ
ꯑꯗꯣ ꯑꯩꯅ ꯀꯩꯒꯤꯅꯣ ꯅꯪꯒꯤ ꯁꯨꯝ ꯀꯠꯂꯤꯗꯣꯏ ꯑꯩꯅ ꯍꯥꯡꯕ ꯑꯗꯣ ꯃꯥꯅ ꯃꯥꯅ ꯈꯨꯝꯕꯁꯦ ꯃꯥꯅ ꯍ ꯃꯥ ꯕꯣꯔꯤꯡ ꯑꯣꯏꯕꯒꯤ ꯀꯥꯛꯄꯅꯦꯌꯦ
ꯑ ꯔꯕꯔ ꯀꯣ
ꯎꯝ
ꯋꯥ ꯅ ꯀ ꯑꯗꯨ ꯋꯥꯗꯣ ꯋꯥꯔꯅꯦ
ꯍꯥ
ꯑꯗꯨꯗ
ꯍꯦ ꯅꯠꯇꯦ꯫ꯗꯥ ꯅꯗ
ꯃꯔꯝ ꯂꯩꯔꯝꯒꯅꯤ ꯍꯥꯏꯕ
ꯍꯣꯏ ꯃꯌꯥꯝ ꯂꯩꯌꯦ ꯅꯪꯅ ꯑꯩꯈꯣꯏ ꯂꯩꯃꯤꯟ ꯅꯕ ꯃꯇꯝꯗ ꯂꯤꯕꯤꯒꯦ
ꯑ ꯌꯥꯏ ꯑꯗꯨ ꯑꯣꯏꯁꯦ
ꯎꯝ ꯑꯁ ꯑꯩꯀ ꯎ ꯑꯩ ꯑꯩ ꯁꯤꯅꯤꯉꯦ꯫
ꯑꯗꯨꯒ
ꯔꯤꯖꯥꯜꯗꯣ ꯔꯤꯖꯥꯜꯗꯣ ꯑꯃꯁꯦ ꯑꯁ ꯈꯪꯗ꯭ꯔꯦ ꯈꯪꯗ꯭ꯔꯦ ꯇꯣꯡꯝꯕꯗꯣ
ꯑ
ꯀꯃꯥꯏꯅ ꯇꯧꯁꯤꯔꯥ ꯈꯪꯗ꯭ꯔꯦ
ꯌꯥꯅꯣ
ꯑꯍꯣꯏ ꯑ ꯃꯔꯤ
ꯂꯣꯏ ꯃꯔꯤꯈꯛꯇꯪꯕꯨ ꯏꯅꯥꯎꯅ ꯅꯨꯄꯥꯗꯤ ꯇꯔꯨꯛꯅꯦ
ꯏꯁ ꯑꯗꯨ ꯑꯣꯏꯔꯁꯨ ꯍꯥꯏꯗꯤ ꯑꯥ
ꯁꯣꯁꯤꯌꯣꯂꯣꯖꯤ ꯑꯗꯨ ꯌꯥꯎꯕꯗꯣ ꯑꯩꯈꯣꯏꯒꯤ ꯁꯥꯏꯟꯁ ꯏꯀꯣꯅꯣꯃꯤꯛ ꯑꯗꯨ ꯌꯥꯎꯕꯗꯣ
ꯎꯝ
ꯑꯃ ꯑꯃ ꯈꯥꯏꯗꯣꯛꯄ
ꯑꯣ ꯑꯁ ꯀꯩꯅꯣꯝꯃ ꯑꯩ ꯑꯩ ꯈꯪꯗ꯭ꯔꯦ ꯑꯗꯨꯅ ꯅ ꯑꯃꯅ ꯄꯥꯏꯔꯣꯀꯣ
ꯍꯥ ꯑ ꯌꯗꯦ
ꯑꯁꯣꯝ ꯑꯁꯣꯝꯗꯁꯦ ꯁꯃꯥꯏ ꯑ ꯃꯤ ꯅꯥꯔꯒ ꯂꯩ ꯂꯩꯔꯝꯕ
ꯀꯅꯔꯣ
ꯑꯩ ꯑ ꯀꯩ ꯍꯥꯏꯁꯤꯔꯥ ꯕꯕꯥꯒꯤ ꯃꯊꯛꯇ ꯂꯩꯕ ꯅꯨꯄꯥꯗꯣ ꯅꯨꯄꯥꯒꯤ ꯀꯩ ꯃꯥꯒꯤ ꯅꯨꯄꯤꯗꯣ
ꯑ
ꯀꯩꯅꯣꯝ ꯇꯧꯋꯦꯕ
ꯍꯧꯖꯤꯛ
ꯑꯝ
ꯑꯣ
ꯑꯗꯨꯝ ꯄꯥꯏꯌꯀꯣ
ꯍꯣꯏ
ꯑꯩ ꯐꯣꯟ ꯊꯝꯗꯣꯏꯅꯦ ꯑꯗꯨꯝ ꯄꯥꯑꯣ ꯁꯤ
ꯎꯝ
ꯎꯝ